ꯁꯤꯔꯤ ꯌꯣꯅꯤꯅ
ꯂꯥ ꯌꯣꯟꯕꯅꯦ ꯈꯥꯖꯤꯡꯒꯤꯁꯨ ꯕꯣꯔꯥ ꯑꯜ ꯂꯣꯏꯁꯨ
ꯐꯖꯦꯡꯗꯤ ꯀꯔꯤꯔꯣ
ꯑꯄꯣꯟꯗꯨ
ꯑꯣ ꯑꯣ ꯑꯣ ꯑꯁ ꯑꯗꯨꯒꯤꯁꯤꯡꯖꯨꯁꯨ ꯍꯥꯎꯕ꯭ꯔꯅꯦ
ꯕꯥ ꯍꯥꯏꯕꯅꯦ
ꯑꯩꯗꯣ ꯉꯥ ꯗꯨ ꯆꯥꯅꯤꯡ
ꯑꯩ ꯁꯣꯅ ꯌꯥꯝ ꯆꯠꯅꯤꯡꯈ꯭ꯔꯦ ꯑꯩꯅ ꯊꯨꯅ ꯆꯠꯅꯤꯡꯕꯒꯤ ꯃꯔꯝ ꯍꯥꯏꯕꯤꯔꯥ
ꯎꯝ
ꯃꯥꯥꯒꯤ ꯄꯩꯁꯥ ꯃꯤꯅ ꯊꯥꯔꯛꯄ ꯂꯩꯕ ꯑꯩꯉꯣꯟꯗ ꯑꯗꯨ ꯏꯃꯥꯟ ꯅꯤꯗ꯭ꯔꯤꯉꯩꯗ ꯆꯠ ꯄꯥꯏꯅꯤꯡꯕ ꯑꯗꯨꯒꯤꯅꯦ
ꯑꯗꯨ ꯅꯤꯈ꯭ꯔꯗꯤ ꯉꯁꯥꯏꯁꯨ ꯅꯤꯕ ꯍꯧꯔꯝꯅꯦ ꯑꯩꯅ ꯅꯪ ꯊꯝꯃꯣ ꯍꯥꯏꯕ ꯑꯗꯨꯒ ꯃꯥꯒꯤꯁꯨ ꯊꯕꯠ ꯅꯪ ꯃꯤ ꯈꯔꯥ ꯂꯩꯕꯀꯣ ꯃꯥꯅ ꯂꯧꯕꯁꯨ ꯄꯨꯂꯥꯞ ꯂꯣꯏꯅꯤꯡꯕꯗꯨꯒꯤ
ꯁꯥꯟꯇꯤꯁꯨ ꯄꯤꯗ꯭ꯔꯤꯌꯦꯅ
ꯕꯦꯡ ꯉꯔꯥꯡ ꯏꯃꯥ ꯏꯝꯐꯥꯜ ꯂꯥꯛꯄꯅꯦ ꯏꯔꯥꯡ ꯀꯟꯕ ꯑꯗꯨꯒ ꯃꯥꯁꯦ ꯑꯥꯔꯂꯤ ꯃꯣꯔꯅꯤꯡ ꯉꯁꯥꯏ ꯀꯣꯜ ꯇꯧꯕꯗ ꯄꯨꯡ ꯑꯦ ꯔꯥ ꯍꯥꯏ ꯑꯗꯨꯗ ꯑꯗꯨ ꯑꯣꯏꯔꯗꯤ ꯒꯥꯔꯤ ꯐꯪꯕꯒꯨꯝꯕꯗꯣ ꯋꯥꯒꯅꯤ ꯑꯗꯨ ꯑꯈꯣꯏꯒꯤ ꯑꯟꯇꯤ ꯌꯨꯝ ꯀꯩꯊꯦꯜ ꯃꯟꯕꯤꯗ ꯂꯦꯛꯈ꯭ꯔꯣ ꯍꯥꯏꯕ ꯑꯗꯨꯒꯤ ꯑ ꯉꯔꯥꯡꯗꯣ ꯐꯣꯟ ꯇꯧꯔꯒ ꯆꯩꯕꯅꯤ ꯍꯥꯏꯔ ꯊꯨꯏ ꯔꯤꯝꯁ ꯆꯠꯂꯦ ꯍꯥꯏꯕ ꯄꯥꯎ ꯇꯥꯕ
ꯅꯪꯅ ꯅꯪꯅ ꯍꯥꯏꯕ꯭ꯔꯥ
ꯃꯥꯅ ꯀꯣꯜ ꯇꯔꯛ ꯄꯗꯥ ꯂꯥꯎ ꯈꯣꯡꯂ ꯇ ꯇꯥꯎ ꯇ ꯇꯥꯎꯕꯗꯣ
ꯑꯣ
ꯎꯝ ꯀꯨꯀꯤ ꯄꯨꯔꯥ ꯍꯥꯏꯕ ꯌꯦꯡꯕ ꯆꯠꯄꯅꯦ ꯍꯥꯏꯕ ꯑꯗꯨꯒ ꯑꯁ ꯀꯥꯔꯤꯒꯤ ꯆꯠꯄ꯭ꯔꯥ ꯎ ꯅꯤꯡꯉꯦꯍꯦ ꯉꯔꯥꯡꯗꯣ ꯑꯁ ꯀꯤꯁꯨ ꯀꯤꯌꯦ ꯉꯁꯤꯗꯣ ꯍꯣꯏ ꯀꯨꯀꯤꯁꯤꯡꯗꯣ ꯑꯥ ꯀꯦꯁꯤꯡꯗꯣ ꯂꯥꯏꯌꯦꯡꯕ ꯉꯝꯗ꯭ꯔꯦ ꯍꯥꯏꯁꯤ ꯔꯤꯝꯁꯇ ꯑꯗꯨꯒꯤ ꯃꯄꯥꯟꯂꯣꯝꯗ
ꯎꯝ ꯌꯦꯡꯕ ꯉꯝꯗꯕ ꯑꯣꯏꯔꯝꯃꯣꯏ ꯊꯝꯅꯤꯡꯗꯕꯒꯤ ꯑꯣꯏꯔꯝꯅꯤ ꯃꯣꯏꯖꯨ
ꯑꯣꯏꯔꯝꯅꯤ ꯗꯛꯇꯔ ꯀꯅꯥ ꯀꯅꯥꯅꯣ ꯂꯦꯡꯕ ꯅꯨꯄꯥ ꯍꯥꯏꯕꯗꯣ ꯎꯝ ꯃꯈꯣꯏꯅ ꯑꯩꯅ ꯒ꯭ꯔꯨꯞ ꯑꯩ ꯑꯩꯒꯤ ꯋꯥꯆꯦꯞꯇ ꯂꯤꯡ ꯊꯥꯕꯗꯣ ꯑꯗꯨꯅꯦ ꯑꯦꯛꯁꯄ꯭ꯂꯦꯟꯗꯣ ꯇꯧꯌꯦꯕ ꯁꯤꯗ ꯄꯤꯁ ꯄꯥꯝꯃꯤꯁꯦ ꯍꯥꯏꯗꯤ ꯃꯣꯏ ꯑꯗꯨꯝ ꯊꯝꯕ ꯐꯥꯎꯗꯤ ꯄꯤꯁ ꯂꯥꯛꯑꯣ ꯑꯗꯨꯒ ꯍꯣꯁꯄꯤꯇꯥꯜꯁꯦ ꯄꯤꯖ ꯍꯥꯏꯔꯗꯤ ꯃꯣꯏꯗꯣ ꯂꯧꯊꯣꯛꯈ꯭ꯔꯣ ꯍꯥꯏꯅ ꯑ ꯗꯛꯇꯔ ꯀꯔꯤꯍꯥꯏꯗꯣꯏꯕꯥ ꯗꯤꯔꯦꯛꯇꯔ ꯀꯔꯤꯔꯥ ꯍꯥꯏ ꯃꯉꯣꯟꯗ ꯋꯥꯔꯤ ꯍꯥꯏ ꯍꯥꯏ ꯑꯗꯨꯒ ꯑꯗꯨ ꯅꯨꯄꯥꯅ ꯍꯣꯏ ꯃꯇꯝ ꯈꯔ ꯄꯤꯌꯣ ꯍꯥꯏꯅ ꯃꯣꯏ ꯗꯤꯁꯀꯁ ꯇꯧꯕ ꯃꯥꯜꯂꯦ ꯑꯗꯨ ꯗꯤꯁꯀꯁ ꯇꯧꯕ ꯂꯣꯏꯔꯒ ꯆꯦꯗꯣ ꯄꯤꯔꯛꯄ ꯃꯥꯜꯂꯦ ꯀꯨꯀꯤ ꯁꯤꯟꯗꯣꯛ ꯂꯧꯊꯣꯛ ꯀꯅꯤ ꯍꯥꯏꯅ ꯑꯗꯨꯒꯤ ꯃꯣꯏ ꯂꯧꯊꯣꯛꯄ꯭ꯔꯥ ꯂꯧꯊꯣꯛꯇꯕ꯭ꯔꯥ ꯍꯥꯏꯕꯗꯣ ꯌꯦꯡꯁꯦꯅꯀꯣ
ꯉꯁꯤ ꯂꯧꯊꯣꯛꯀꯅꯤ ꯍꯥꯏꯕ ꯅꯠꯇ꯭ꯔꯣ
ꯉꯁꯤ ꯂꯧꯊꯣꯛꯀꯅꯤ ꯑꯗꯣ ꯀꯃꯥꯏꯅ ꯇꯧꯒꯦꯔꯥ ꯃꯣꯏꯅ ꯂꯧꯊꯣꯛ ꯅꯤ ꯍꯥꯏꯔꯁꯨ ꯁꯤ ꯌꯦꯝꯅ ꯌꯥꯗ꯭ꯔꯥꯗꯤ ꯃꯣꯏꯁꯨ ꯎꯄꯥꯏ ꯂꯩꯇꯦꯅ ꯗꯛꯇꯔꯃꯤ ꯁꯦꯕꯥ ꯇꯧꯅꯤꯅ ꯂꯧꯊꯣꯛꯄ꯭ꯔꯥ ꯂꯧꯊꯣꯛꯇꯕ꯭ꯔꯥ ꯍꯥꯏꯕꯗꯣ ꯌꯦꯡꯁꯤ ꯍꯥꯏꯅꯀꯣ ꯃꯤ ꯇꯜꯂꯩꯔꯕ ꯃꯥꯜꯂꯦ ꯍꯧꯖꯤꯛꯁꯨ
ꯁꯝꯕꯗ ꯗꯣꯛꯇꯔ ꯑꯩꯈꯣꯏꯅ ꯑꯩꯈꯣꯏꯗꯤ ꯁꯦꯝꯕ ꯉꯝꯗꯦ ꯔꯦ ꯍꯥꯏꯔꯗꯤ ꯁꯤꯑꯦꯝ ꯈꯣꯏꯁꯨ ꯍꯥꯏꯅꯤꯡꯉꯥꯏꯗꯤ ꯈꯪꯗꯦꯗ
ꯎꯝ ꯑꯁꯤꯗ ꯕ ꯉꯝꯗ꯭ꯔꯦ ꯑꯗꯨ ꯍꯥꯏꯌꯦ ꯍꯥꯏꯌꯦ ꯑꯗꯨꯅ ꯉꯔꯥꯡꯗꯣ ꯁꯤ ꯑꯦꯝꯗꯁꯨ ꯎꯅꯕ ꯆꯠꯄ ꯃꯥꯜꯂꯦꯗꯣ ꯂꯦꯡꯕ ꯅꯨꯄꯥꯗꯣ ꯃꯤ ꯈꯔꯒ
ꯑꯝ
ꯑꯗꯨꯒ ꯔꯤꯝꯁꯇꯒꯤ ꯂꯧꯊꯣꯛꯑꯅꯤꯁꯨ ꯍꯥꯏꯌꯦ ꯍꯥꯏꯌꯦ
ꯎꯝ
ꯗꯣ ꯈꯪꯗꯔꯦ
ꯅꯨꯡꯁꯥ ꯉꯁꯤ ꯈꯔ ꯋꯦꯗꯔ ꯃꯝꯃꯒꯤ ꯃꯣꯏꯁꯨ ꯈꯔ ꯅꯨꯡꯉꯥꯏ ꯅꯤꯡ ꯁꯤ
ꯎꯝ ꯎꯝ ꯉꯔꯥꯡꯗꯣ ꯑꯁ ꯂꯥꯁꯇ ꯇꯦꯔꯒꯦꯁ ꯀꯥꯞꯄꯗꯨ ꯅꯧꯔꯤ ꯀꯥꯞ ꯄꯒꯤꯅꯦꯕꯥꯥ ꯃꯤ ꯈ꯭ꯔꯅꯥ ꯇꯧꯗꯨꯏ ꯀ ꯑ ꯑꯗꯩ ꯇꯤꯌꯔ ꯒꯌꯥꯁ ꯀꯥꯄꯄꯥ ꯃꯣꯏ ꯍꯧꯔꯛꯈꯕꯅꯦ
ꯂꯣꯛꯇꯥꯛꯇ ꯆꯠꯅꯤꯡꯈ꯭ꯔꯦ ꯂꯣꯛꯇꯥꯛ ꯌꯦꯔꯣꯝꯗꯗꯤ ꯏꯔꯥꯡ ꯌꯥꯝ ꯂꯩꯇꯦꯀꯣ
ꯃꯣꯏꯗꯤ ꯂꯩꯇꯦ ꯍꯣꯏꯁꯨ ꯂꯩꯇꯦ
ꯆꯇꯤ ꯆꯠꯅꯤꯉꯤꯍꯦ
ꯅꯪ ꯆꯠꯅꯤꯡꯗ꯭ꯔꯥ
ꯌꯥꯝ ꯀꯨꯏꯒꯅ ꯂꯩꯈ꯭ꯔꯗꯤ ꯃꯥꯁꯨ ꯌꯨꯝ ꯍꯥꯟꯈ꯭ꯔꯗꯤ ꯈꯪꯗꯦ ꯃꯣꯏꯁꯨ ꯕꯤꯂꯦꯖ ꯒꯥꯔꯗ ꯒꯨꯝꯕ ꯇꯥꯕ ꯃꯥꯜꯂꯦ ꯑꯦꯛꯖꯥꯝ ꯂꯩꯑꯦ ꯍꯥꯏꯕꯒꯤ ꯂꯥꯛꯄꯅꯤ ꯍꯥꯏꯌꯦ ꯃꯥ
ꯑꯣ ꯑꯣ ꯑꯗꯨꯗꯤ ꯀꯨꯏꯅ ꯂꯩꯔꯔꯣꯏꯅ ꯅꯦꯛꯁ ꯋꯤꯛꯀꯨꯝꯕ ꯆꯠꯀꯦꯔꯣ ꯍꯟꯗꯤ ꯁꯣꯏ ꯏꯖꯝ ꯂꯣꯏꯈ꯭ꯔꯅꯤꯅ
ꯈꯪꯗꯦ ꯍꯣꯏ ꯃꯥꯗꯤ ꯉꯁꯤꯁꯨ ꯆꯠꯄ ꯌꯥꯏ ꯍꯥꯏꯕꯅꯦ
ꯉꯁꯤꯗꯤ ꯆꯨꯝ ꯃꯥꯜꯂꯦ ꯍꯌꯦꯡ ꯍꯌꯦꯡ ꯅꯠꯇ꯭ꯔꯒ ꯍꯪꯆꯤꯠ ꯍꯪꯆꯤꯠ ꯇꯧꯅꯤꯡꯉꯥꯏ ꯍꯪꯆꯤꯠ ꯇꯠꯅꯤꯡꯉꯥꯏ ꯄ꯭ꯂꯥꯟ ꯇꯧꯁꯤ ꯍꯪꯆꯤꯠ ꯁꯪꯕ꯭ꯔꯥ
ꯋꯤꯟꯁꯗꯦꯗ ꯑꯩꯈꯣꯏ ꯑꯦꯛꯖꯥꯝ ꯑꯃꯨꯛ ꯊꯥꯅꯤ ꯍꯌꯦꯡꯁꯦ ꯑꯗꯨꯒ ꯊꯥꯔꯁꯗꯦꯗ ꯑꯣꯐ ꯂꯥꯛꯅꯤ ꯐ꯭ꯔꯥꯏꯗꯦꯗ ꯑꯦꯛꯖꯥꯝ ꯂꯩꯅꯤ ꯈꯪꯗꯦ ꯁꯇꯔꯗꯦꯁꯨ ꯃꯤ ꯌꯥꯝꯗꯤ ꯌꯥꯝꯃꯣꯏꯗ ꯈꯪꯉꯦ
ꯃꯪꯉꯣꯟꯗ ꯍꯥꯏꯈ꯭ꯔꯣ
ꯎꯝ
ꯃꯉꯣꯟꯗ ꯍꯥꯏꯔꯒ ꯎꯝ ꯍꯥꯏꯈ꯭ꯔꯣ ꯑꯗꯨꯒ ꯑꯣꯛꯁꯥꯗꯣ ꯊꯣꯡꯕ ꯌꯥꯕ꯭ꯔꯥ ꯍꯥꯏꯕ ꯃꯉꯣꯟꯗ ꯍꯪꯉꯨ
ꯎꯝ ꯈꯣꯏꯁꯨ ꯊꯣꯡꯒꯂꯤ ꯌꯥꯌꯦꯅ
ꯑꯗꯨ ꯑꯣꯏꯔꯁꯨ ꯃꯣꯏ ꯇꯪꯈꯨꯜꯒꯤ ꯆꯥꯛ ꯀꯃꯥꯏꯅ ꯊꯣꯡꯕ꯭ꯔꯥ ꯍꯥꯏꯕꯗꯣ ꯀ ꯑꯃ ꯂꯩꯌꯦ ꯑꯩꯈꯣꯏꯅ ꯊꯣꯡꯕ ꯁꯇꯥꯏꯜ ꯅꯠꯇꯕ ꯀꯪ ꯂꯒ ꯈꯔꯁꯨ ꯀꯔꯤꯅꯣ ꯇꯧꯕ ꯂꯩꯌꯦ ꯐꯨꯏꯗꯨ ꯊꯨ ꯇꯧꯔꯒ ꯍꯥꯎꯕꯕ ꯀ ꯅꯨꯡꯉꯥꯏꯔ ꯍꯣꯏꯗꯣꯏꯁꯨ ꯊꯣꯡꯉꯗꯤ ꯆꯣꯠ ꯆꯣꯠ ꯂꯥꯎꯋꯦꯕ ꯃꯣꯏꯗꯨ ꯀꯃꯥꯏꯅ ꯊꯣꯡꯒꯥ ꯈꯪꯗꯦ ꯅꯠꯇꯕ ꯈꯔ ꯗ꯭ꯔꯥꯏ ꯑꯣꯏꯔꯒ ꯁꯨꯝꯐꯨ ꯆꯦꯠ ꯊꯤꯕ ꯇꯧꯕꯗꯣ ꯑꯗꯨꯏ ꯑꯃ ꯂꯩꯌꯦ ꯃꯣꯏ ꯍꯥꯏꯉꯥꯛ ꯂꯩꯔꯗꯤ ꯑꯩꯁꯨ ꯂꯥꯛꯀꯦ ꯇꯨꯝꯃꯟꯗꯅ ꯑꯁ ꯍꯛꯆꯥꯡꯁꯨ ꯌꯥꯗ꯭ꯔꯦ ꯂꯦꯁꯇ ꯍꯤꯟꯗꯥꯛꯁꯨ ꯑꯃꯨꯛ ꯂꯧꯒꯅꯤ
ꯎ ꯐꯪꯗꯦꯗ ꯑꯩꯈꯣꯏ ꯑꯩꯈꯣꯏ ꯆꯔꯆꯁꯤ ꯃꯤ ꯁꯤ ꯌꯥꯎꯕꯒꯤ ꯕꯤ ꯕꯤ ꯑꯦꯁ ꯉꯁꯤ ꯂꯩꯇꯦ ꯀꯦꯟꯁꯦꯜ ꯇꯧꯈꯔꯦ
ꯑꯍꯟꯔ ꯑꯉꯥꯡꯔꯥ
ꯑꯍꯟꯁꯨ ꯅꯠꯇꯦ ꯑꯉꯥꯡꯁꯨ ꯅꯠꯇꯦ ꯆꯍꯤꯗꯣ ꯐꯣꯔꯇꯤ ꯁꯨꯔꯦꯗ
ꯑꯣ ꯑꯗꯨꯗꯤ ꯃꯄꯨ ꯑꯣꯏꯔꯝꯅꯤꯀꯣ
ꯎꯝ ꯃꯆꯥ ꯑꯅꯤ ꯁꯨꯈꯔꯦ ꯑꯁ ꯃꯥꯗꯣ ꯅꯨꯡꯁꯤꯗꯤ ꯅꯨꯡꯁꯤꯌꯦ ꯅꯤꯁꯥꯗ ꯉꯥꯎꯗꯤ ꯉꯥꯎꯕꯅꯦꯕ ꯑꯗꯣ ꯂꯨꯋꯥꯟ ꯇꯥꯟꯕꯖꯥꯗ ꯑꯗꯨ ꯑꯣ ꯑꯗꯣ ꯃꯥꯒꯤ ꯅꯨꯄꯤꯒ ꯗꯤꯕꯣꯔꯁ ꯇꯧꯈ꯭ꯔꯦꯅ ꯑꯗꯣ ꯉꯔꯥꯡ ꯗꯣ ꯗꯤꯚꯣꯔꯁ ꯄꯦ ꯄꯥꯔꯗꯣ ꯎꯝ ꯅꯨꯄꯤ ꯈꯣꯏꯅ ꯄꯨꯔꯛꯑꯦ ꯍꯥꯏꯌꯦ ꯃꯣꯏ ꯌꯨꯝꯗ ꯑꯗꯣ ꯇꯨꯝ꯭ꯔꯥꯒ ꯁꯤꯕ ꯃꯥꯂꯦ ꯃꯥꯗꯣ ꯅꯨꯡꯁꯤꯗꯤ ꯅꯨꯡꯁꯤꯌꯦ ꯃꯥꯒꯤ ꯃꯃꯥꯁꯨ ꯑꯇꯣꯞꯄꯗ ꯌꯨꯝ ꯄꯥꯟꯈ꯭ꯔꯦ ꯃꯄꯥꯁꯨ ꯃꯣꯏ ꯑꯉꯥꯡ ꯑꯣꯏꯔꯤꯉꯩꯗ ꯑꯃꯨꯛ ꯁꯤꯈ꯭ꯔꯦ
ꯍꯁ
ꯅꯨꯡꯁꯤꯗꯤ ꯅꯨꯡꯁꯤꯌꯦ ꯑꯗꯣ ꯃꯣꯏꯁꯨ ꯑꯁ ꯃꯣꯏꯒꯤ ꯅꯨ ꯀꯣꯟꯗꯤ ꯀꯟꯗꯤ ꯀꯟꯕꯅꯦ
ꯎꯝ ꯑꯗꯨ ꯑꯉꯥꯡ ꯑꯅꯤꯗꯨ ꯀꯅꯥꯅ ꯌꯣꯛꯄ꯭ꯔꯥ
ꯈꯪꯗꯦ ꯃꯃꯥꯅꯦ ꯂꯥꯎꯕ꯭ꯔꯥ ꯑꯩꯁꯨ ꯒ꯭ꯦꯟ ꯇꯥꯗꯦ ꯈꯨꯟꯗ ꯄꯥꯛ ꯆꯠꯇꯕꯅꯤꯅ ꯑꯩꯈꯣꯏꯁꯨ ꯃꯣꯏꯗ ꯇꯃꯦꯡꯂꯥꯡ ꯂꯩꯕꯅꯦꯕ ꯃꯃꯥ ꯂꯩꯕ ꯀꯥꯟꯗꯗꯤ ꯑꯈꯣꯏ ꯇꯃꯦꯡꯂꯣꯡꯒꯤ ꯆꯥꯔꯆꯇ ꯃꯣꯏꯗꯣ ꯃꯃꯥ ꯆꯠꯈ꯭ꯔꯕ ꯃꯇꯨꯡꯗ ꯈꯨꯟꯗ ꯆꯠꯄ ꯃꯥꯂꯦ ꯑꯗꯣ ꯑꯈꯣꯏꯁꯨ ꯀꯨꯏꯅ ꯄꯥꯛꯂꯩ ꯅꯤꯅ ꯈꯪꯗ꯭ꯔꯦ ꯍꯧꯖꯤꯛꯇꯤ ꯅꯨꯡꯁꯤꯕ ꯅꯨꯡꯁꯤꯕꯅꯦ ꯃꯣꯏꯒꯤ ꯋꯥꯔꯤꯔꯣ
ꯎꯝ
ꯃꯩꯖꯂꯨꯡꯒꯤ ꯒꯥꯔꯜ ꯐ꯭ꯔꯦꯟꯒꯤ ꯃꯃꯥꯗꯣ ꯃꯥꯒꯤ ꯃꯃꯥꯅꯦ
ꯎꯝ
ꯃꯖꯤꯂꯣꯝꯒꯤ ꯅꯨꯄꯤꯒꯤ ꯃꯃꯥꯗꯣ ꯁꯤꯅꯨꯄꯥꯁꯤꯕꯒꯦ ꯃꯃꯥꯅꯦꯅꯕ
ꯍꯣꯠ ꯇꯨꯗꯤ
ꯍꯥꯟꯅ ꯄꯥꯟꯕꯅ ꯅꯨꯄꯥꯗꯨ ꯁꯤꯈ꯭ꯔꯕ ꯑꯗꯨꯒꯤ ꯑꯃꯨꯛ ꯌꯨꯝ ꯄꯥꯟꯈ꯭ꯔ
ꯑꯣ ꯑꯣ ꯎꯝ ꯎꯝ ꯏꯁꯥꯅꯦꯍꯦ ꯅꯨꯪꯉꯥꯏꯇꯦ ꯍꯦ
ꯃꯃꯥ ꯌꯨꯝ ꯄꯥꯟ ꯅꯨꯄꯥꯗꯨꯁꯨ ꯌꯥꯝ ꯂꯨꯅ ꯇꯧꯕꯅꯤꯗ ꯃꯣꯏꯕꯨꯗꯤ
ꯎꯝ
ꯃ ꯃꯣꯏꯒꯤ ꯃꯃꯥꯒꯤ ꯅꯨ ꯄꯥꯥꯗꯣ ꯃꯣꯏꯕꯨ ꯌꯝꯂꯨꯅ ꯇꯧꯕꯅꯤ
ꯑꯝ
ꯅꯨꯡꯁꯤꯗꯤ ꯅꯨꯡꯁꯤꯌꯦ
ꯍꯣꯏ ꯅꯨꯡꯁꯤꯌꯦ ꯃꯣꯏ ꯋꯥꯔꯤ ꯇꯥꯕꯗꯗꯤ ꯎꯝ ꯑꯩꯈꯣꯏꯁꯨ ꯀꯣꯏꯔꯛꯑꯣ ꯃꯤꯡꯒꯧꯗꯣ ꯑꯩꯈꯣꯏꯒꯤ ꯃꯤꯡꯒꯩꯗꯣ ꯐꯖꯅ ꯍꯥꯎꯋꯦ ꯉꯔꯥꯡ ꯍꯦꯛꯑꯒ ꯆꯥꯏ ꯍꯣꯏ ꯖꯤ ꯒꯦꯔꯦꯁ ꯇꯤꯝ ꯃꯅꯥꯛꯇ ꯂꯩꯕꯗꯣ
ꯑꯥ
ꯉꯔꯥꯡ ꯆꯥꯕꯗ ꯃꯔꯤꯔꯥ ꯃꯉꯥꯔꯣ ꯑꯣꯏꯔꯝꯅꯤ ꯌꯥꯝ ꯍꯥꯎꯋꯦ ꯃꯨꯟꯗꯤꯌꯦ
ꯑꯣ ꯍꯥꯎꯋꯦ ꯍꯥꯏꯕꯅꯦ ꯗꯥꯏꯅꯥꯅ
ꯂꯥꯛꯑꯣ ꯆꯥꯁꯦ ꯗꯅꯔ꯭ꯖꯁꯨ ꯂꯩꯔꯝꯅꯦ
ꯗꯥꯏꯅꯥꯕꯨ ꯑꯩ ꯀꯣꯜ ꯇꯧꯕ ꯃꯇꯝ ꯗꯃ ꯋꯥ ꯌꯥꯝ ꯉꯥꯡꯂꯦꯗ ꯉꯁꯤ
ꯂꯩꯒꯦꯔꯥ ꯉꯔꯥꯡꯗꯣ ꯃꯥ ꯊꯦꯡ ꯇꯨꯝꯕꯅꯦ
ꯑꯣ ꯕꯣꯜ ꯌꯦꯡꯕ꯭ꯔꯥ
ꯕꯣꯜ ꯌꯦꯡꯅꯤꯡꯉꯥꯏ ꯑꯩꯉꯣꯟꯗ ꯁꯄꯣꯠ ꯂꯧꯕ ꯂꯛ ꯃꯒꯤ ꯃꯤ ꯂꯣꯏꯔꯛꯄꯒꯤ ꯊꯦꯝꯅ ꯆꯥꯠ ꯇꯨꯅ ꯑꯗꯨꯝ ꯀꯩꯅ
ꯎꯝ
ꯂꯥꯛꯑꯣ ꯃꯤꯡꯉꯣ ꯍꯦꯛꯁꯦ
ꯍꯌꯦꯡꯁꯨ ꯃꯨꯛ ꯕꯣꯜ ꯐꯖꯒꯅꯤ ꯄꯣꯔꯇꯨꯒꯥꯜꯁꯨ ꯂꯩꯌꯦ ꯑꯥꯔꯖꯦꯟꯇꯤꯅꯥꯁꯨ ꯂꯩꯌꯦ
ꯁꯤꯅ ꯐ꯭ꯔꯥꯟꯁꯒ ꯀꯅꯥꯔꯥ ꯂꯩꯕꯗꯨ
ꯂꯣꯏꯔꯦ
ꯍꯥꯍꯤ ꯉꯁꯤꯘꯒ ꯍꯌꯦꯡꯗꯗꯤ ꯐꯖꯔꯅꯦ ꯑꯦꯔꯖꯦꯟꯇꯤꯅꯥꯗꯤ ꯀꯩꯗꯧꯉꯩꯅꯣ ꯍꯌꯦ ꯍꯪꯆꯤꯠꯂꯥ
ꯃꯣꯔꯅꯤꯡ
ꯀꯅꯔꯣ
ꯂꯨꯝ ꯑꯩꯅ ꯃꯉꯣꯟꯗ ꯀꯣꯜ ꯇꯥꯥꯔ ꯑꯩꯅ ꯀꯣꯜ ꯇꯧꯕꯅꯤꯅ ꯍꯥꯏꯈ꯭ꯔꯣꯅ ꯅꯣꯏꯁꯨ ꯆꯣ ꯃꯤ ꯈꯔꯅ ꯑꯗꯨꯝ ꯄ꯭ꯔꯦꯁꯥꯔ ꯄꯤꯗꯤ ꯌꯥ ꯑꯅꯤ
ꯎꯝ ꯑꯩꯗꯤ ꯀꯔꯤꯔ ꯂꯦꯡꯕꯩ ꯅꯨꯄꯥꯗꯣ ꯍꯥꯏꯅꯤ ꯑꯃꯨꯅ ꯃꯥꯁꯨ ꯏꯝꯐꯥꯜ ꯂꯥꯛꯀꯦ ꯍꯥꯏꯕꯅꯦ
ꯎꯝ
ꯎꯝ ꯈꯔ ꯂꯥꯛꯑꯁꯦ ꯌꯅꯥ ꯇꯗꯣꯏꯗ ꯄꯨꯔꯛꯑꯣ ꯍꯥꯏꯕꯅꯦ
ꯀꯔꯤ ꯂꯤꯌꯥꯡꯃꯩ ꯅꯨꯄꯥ ꯀꯅꯥ
ꯖꯣꯁ ꯈꯨꯟꯒꯤ ꯅꯨꯄꯥꯅꯦ ꯈꯪꯕ ꯑꯩꯅ ꯁꯤꯅꯤꯌꯔ ꯍꯥꯏꯕꯗꯣ
ꯑꯣ
ꯈꯪꯉꯨꯌꯦ ꯍꯥꯏꯕꯗꯣ
ꯑꯈꯣꯏꯒꯤꯅ ꯍꯦꯟꯅ ꯍꯥꯎꯕꯅꯤꯗ ꯃꯣꯏ ꯃꯣꯏꯅ ꯁꯦꯝꯕ ꯁꯨꯔꯨꯞꯄꯗꯤ
ꯑꯗꯨꯝ ꯆꯥꯔ ꯐꯪꯗꯕ ꯑꯣꯏꯒꯅꯦ
ꯎ ꯃꯤ ꯃꯤ ꯈꯔ ꯍꯅꯒ ꯇꯝꯗꯣꯏꯗꯤ ꯇꯃꯦꯡꯂꯣꯡ ꯍꯥꯥꯎꯋꯦ
ꯃꯦꯂꯣꯡꯒꯤꯗꯤ ꯆꯥꯕ ꯐꯪꯗꯦ ꯑꯩꯈꯣꯏ ꯑꯩꯈꯣꯏ ꯅꯣꯅꯦꯔꯣꯝꯗꯗꯤ ꯁꯤ ꯊꯤꯡꯗ꯭ꯔꯥ ꯊꯤꯡꯒ꯭ꯔꯥ ꯃꯣꯏ ꯖꯣꯋꯥꯁ ꯈꯨꯟꯗꯣ ꯅꯪꯒꯤꯗꯤ ꯆꯥ ꯐꯪꯒ ꯑ ꯈꯣꯏ ꯂꯤꯁꯤꯡ ꯇꯔꯥꯗꯨꯕꯨ ꯍꯥꯏꯅꯔꯦ ꯍꯥꯏꯕꯅꯦ ꯏꯕꯦꯝꯃꯥ
ꯎꯝ ꯅꯍꯥꯟ ꯑꯩꯗꯤ ꯈꯪꯗꯦꯀꯣ ꯅꯍꯥꯟ ꯑꯩꯈꯣꯏ ꯔꯦꯟ ꯂꯩꯃꯤꯟꯅꯕ ꯅꯨꯄꯥꯗꯣ
ꯎꯝ
ꯅꯣꯏ ꯔꯣ ꯇꯣꯝꯅꯤꯒꯤ ꯅꯤꯡꯗꯝꯗꯨ ꯏ ꯂꯥꯏꯔꯤ ꯑ ꯂꯧꯕꯤꯌꯣ ꯑꯩ ꯂꯧꯒꯦ ꯍꯥꯏꯌꯦꯦ
ꯅꯍꯥꯟꯗꯨꯁꯨ ꯌꯥꯝ ꯇꯥꯡꯕꯅꯦꯍꯦ
ꯇꯥꯡ ꯇꯥꯡ ꯕꯅꯦ ꯍꯣꯏ ꯇꯥꯡꯗꯆꯣ
ꯊꯨꯟꯕꯣꯡꯒꯤ ꯍꯥꯟꯗꯣ ꯃꯆꯥꯗ ꯁꯕꯦꯟ ꯍꯟꯗꯔꯦꯠ ꯑꯥꯏꯠ ꯍꯟꯗꯔꯦꯠ ꯄꯤ